ꯍꯜꯂꯣ
ꯑꯥ ꯇꯥꯕ꯭ꯔꯣ
ꯑꯥ ꯇꯥꯏꯌꯦ ꯇꯥꯏꯌꯦ
ꯎꯝ ꯀꯩꯗꯧꯔꯤꯅꯣ
ꯑꯩ ꯁꯨꯝ ꯍꯤꯞꯄꯝꯕꯅꯦ ꯐꯣꯟ ꯌꯦꯡꯉꯒ
ꯀꯩ ꯌꯦꯡꯉꯝꯃꯤꯅꯣ
ꯎꯝ ꯁꯨꯝ ꯏꯃꯥꯟꯅꯕꯤꯒ ꯈꯔ ꯋꯥꯔꯤ ꯁꯥꯟꯅ ꯇꯧꯔꯒ ꯑꯗꯒꯤ ꯎꯝ ꯚꯤꯗꯤꯑꯣ ꯀꯩꯀꯩ ꯈꯔ ꯌꯦꯡ ꯈꯣꯠ ꯇꯧꯔ ꯂꯩꯔꯝꯕꯅꯦ
ꯎꯝ ꯆꯍꯤ ꯀꯌꯥ ꯁꯨꯔꯒꯦ
ꯆꯍꯤꯁꯦ ꯀꯨꯟꯅꯤꯊꯣꯏ ꯀꯨꯟꯍꯨꯝꯗꯣꯏ ꯁꯨꯃꯥꯏ ꯁꯨꯔꯦ
ꯑꯣ ꯑꯩꯒ ꯕꯦꯁꯅꯦ ꯑꯩꯗꯤ ꯁꯨꯝ ꯂꯩꯔꯝꯃꯤꯅꯦ ꯑꯩꯁꯨ ꯎꯝ
ꯆꯥꯛ ꯀꯩꯀꯩꯗꯤ ꯆꯥꯔꯕꯣ
ꯆꯥꯔꯦ
ꯎꯝ ꯀꯩ ꯏꯟꯁꯥꯡ ꯆꯥꯔꯒꯦ
ꯍꯋꯥꯏ ꯆꯥꯏꯌꯦ ꯅꯪꯗꯤ
ꯑꯩꯁꯨ ꯍꯋꯥꯏ ꯆꯥꯏ
ꯑ ꯀꯃꯥꯏ ꯀꯃꯥꯏ ꯇꯧꯔꯤꯒꯦ ꯍꯧꯖꯤꯛꯁꯤꯕꯨ ꯅꯨꯡꯉꯥꯏꯔꯤꯕꯣ
ꯑꯁ ꯍꯧꯖꯤꯛꯀꯥꯟꯁꯦ ꯐꯝ ꯈꯪꯗꯦꯗ
ꯅꯨꯡꯉꯥꯏꯐꯝ ꯈꯪꯗꯤꯌꯦ ꯑꯗꯨꯗꯤ ꯑ ꯍꯥꯏꯠ ꯀꯌꯥꯃꯨꯛ ꯋꯥꯡꯒꯦ
ꯍꯥꯥ
ꯅꯪ ꯍꯥꯏꯠ ꯀꯌꯥꯃꯨꯛ ꯋꯥꯡꯒꯦ
ꯌꯥꯝ ꯋꯥꯡꯗꯦ ꯃꯉꯥ ꯑꯗꯨꯃꯥꯏꯅ ꯂꯩꯔꯝꯅꯤ
ꯑꯣ ꯃꯤ ꯑꯄꯤꯛꯄꯅꯤꯅꯦꯀꯣ ꯑꯗꯨꯗꯤ
ꯃꯥꯅꯦ ꯅꯪꯗꯤ ꯀꯌꯥꯝ ꯋꯥꯡꯒꯦ
ꯑꯥ
ꯅꯪ ꯅꯪ ꯀꯌꯥꯝ ꯋꯥꯡꯒꯦ ꯅꯪꯗꯤ
ꯑꯩ ꯐꯥꯏꯚ ꯄꯣꯏꯟ ꯇꯨ ꯐꯥꯏꯚ ꯄꯣꯏꯟ ꯊ꯭ꯔꯤ ꯁ꯭ꯋꯥꯏꯗ
ꯎꯝ ꯑꯗꯨꯝ ꯌꯥꯏ ꯌꯥꯏꯗ ꯑꯗꯨ ꯌꯧꯔꯗꯤ ꯑꯩꯈꯣꯏ ꯁꯤꯗꯗꯤꯀꯣ
ꯑ ꯋꯥꯡꯕ ꯆꯤꯡꯉꯤꯀꯣ
ꯑꯥ ꯅꯨꯄꯤꯗꯗꯤ ꯋꯥꯡꯕ ꯑꯃꯨꯛ ꯆꯤꯡꯉꯦ ꯑꯩꯗꯤ ꯄꯤꯛꯑꯦ
ꯅꯨꯡꯁꯤꯕꯅꯦ ꯑꯗꯣ ꯍꯧꯖꯤꯛꯇꯤ ꯁꯥ ꯕꯅꯤꯅꯅꯦ ꯆꯥꯛ ꯏꯟꯖꯥꯡ ꯆꯥꯕꯗ
ꯎꯝ ꯆꯥꯛ ꯍꯣꯏ ꯁꯥꯕꯅꯤꯅ ꯆꯥꯛ ꯌꯦꯟꯁꯥꯡ ꯆꯥꯕꯗꯣ ꯅꯨꯡꯉꯥꯏꯇꯦ ꯆꯥꯛ ꯆꯪꯗꯕ ꯈꯣꯠꯇꯕ ꯇꯧꯏ
ꯍꯣꯏ ꯑꯗꯒꯤ ꯍꯩ ꯃꯍꯤ ꯗꯒꯤ ꯏꯁꯤꯡꯗꯩ ꯌꯥꯝ ꯊꯛꯏꯗꯅ ꯑꯗꯨꯁꯨ ꯀꯟꯇ꯭ꯔꯣꯜ ꯇꯧꯀꫭ ꯅꯪꯗꯤ ꯅꯪꯗꯤ ꯊꯕꯛ ꯍꯥꯡꯕ꯭ꯔꫭ
ꯑꯏꯪꯕ ꯌꯥꯝ ꯊꯛ ꯈꫭꯠ ꯇꯧꯔꯕꯅꯤꯅ
ꯈꯪꯗ°ꯗꯥ
ꯇꯥꯕꯔꯣ ꯎꯝ
ꯊꯏꯕ ꯈꯣꯠꯄ ꯆꯠꯇꯕ꯭ꯔꯣ ꯍꯧꯖꯤꯛꯀꯥꯟ
ꯑꯧ ꯆꯠꯇ°ꯑ°
ꯎꯝ ꯍꯧꯖꯤꯛꯀꯥꯟꯁꯦ ꯄꯥꯠꯀꯨꯝꯕꯗ ꯆꯠꯂꯒ ꯐꯤꯒꯨꯝꯕꯁꯨ ꯑꯩꯁꯨ ꯑꯩ ꯌꯨꯝꯗꯥ ꯂꯩꯇꯦ ꯍꯣꯁꯇꯦꯜꯗ ꯂꯩꯌꯦ
ꯑꯣꯑꫭ ꯑꫭ ꯀꯩꯗꯧꯔꯤꯅꫭ ꯍꯥꯏꯁ° ꯀꯩ ꯇꯔꯤꯅꯣ ꯍꯥꯏꯗꯤ ꯀ꯭ꯂꯥꯁ ꯀꯌꯥꯅꫭ
ꯑꫭ ꯃꯥꯁꯇꯔ ꯇꯧꯔꯤꯑ° ꯑꯦꯝ ꯏꯨ ꯗꯥ
ꯑꯣ ꯑꯣ
ꯀꯗꯥꯏꯗꯥ ꯁꯥꯍꯟꯒ° ꯑꯩꯔꫭ ꯑꯩꯁꯦ ꯑꯥ ꯀꯩꯅ ꯇꯧ
ꯎꯝ
ꯀꯩ ꯍꯥꯏꯅꯣ ꯌ°ꯇꯨꯝ ꯀꯥꯕꯤ ꯇꯝꯃꯤꯑ°
ꯑꯥ
ꯈꯪꯕꯔꫭ ꯈꯪꯕꯔꫭ ꯌ°ꯇꯨꯝ ꯀꯥꯞꯄꯗꯨ ꯇꯨꯝ ꯀꯥꯞꯄꯗꫭ ꯃꯤꯉꫭꯟꯗꯥ ꯌ°ꯇꯨꯝ
ꯑꯥ ꯑꯥ ꯈꯪꯉꯦ ꯈꯪꯉꯦ ꯈꯉꯦ ꯈꯪꯉꯦ ꯈꯉꯦ
ꯐꯩꯅꯦ ꯌꯥꯝ ꯀꯩꯅꯣ ꯇꯧꯕꯗꯣ ꯍꯥꯏꯕꯗꯣ ꯃꯤꯉꯣꯟꯗ ꯄꯪꯀꯥꯞꯇ ꯀꯥꯞꯀꯗꯕꯅꯦ
ꯑꯥ ꯍꫭꯏ ꯄꯀꯥꯞ ꯇꯥ ꯀꯥꯞꯀꯗꯧꯅꯦ ꯃꯤ ꯎꯁꯤꯠꯇ꯭ꯔꯗꯤꯀꯣ
ꯎꯝ ꯑꯝ ꯃꯤꯉꯣꯟꯗ ꯈꯤꯇꯪ ꯇꯧꯔꯛꯄꯒ ꯄꯪꯀꯥꯝꯇ ꯀꯥꯞꯁꯤꯟꯒꯗꯕꯅꯤ ꯑꯧ
ꯋꯥꯁꯦ ꯁꯨꯃꯥꯏꯅ ꯉꯥꯡꯉꯀꯥꯟꯗꯀꯣ ꯒ꯭ꯌꯥꯟ ꯇꯥꯅꯕ ꯉꯥꯡꯕꯗꯣ ꯑꯩꯁꯨ ꯑꯃꯥꯃꫭꯛꯅꯤ ꯈꯪꯕ꯭ꯔꯥ ꯑꯁ ꯀꯩꯅꯣ ꯃꯊꯛꯇ ꯄꯥꯏꯕ ꯄꯣꯠꯁ° ꯏꯁ ꯑꯄꯥꯏꯕꯤ ꯍꯨꯏꯁ ꯄꯥꯏꯕꯤꯒ ꯒ꯭ꯌꯥꯟ ꯇꯥꯅꯕ
ꯑꯗꯨꯅꯦꯖꯦ ꯑꯩ ꯑꯩꯁꯨ ꯈꯣꯏꯁꯨ ꯀꯣꯛ ꯉꯥꯎꯒꯦ ꯇꯧꯋꯦꯕ
ꯑ
ꯎ ꯅꯪ ꯀꯩꯗꯧ ꯃꯄꯥꯟ ꯂꯩꯔꯝꯃꯤꯔꯣ ꯀꯩꯅꯣ ꯃꯅꯨꯡ ꯂꯩꯔꯝꯃꯤꯔꯣ
ꯑ ꯍꯧꯖꯤꯛꯇꯤ ꯚꯔꯥꯗ ꯂꯩꯕ꯭ꯔꯣ ꯅꯠꯇ꯭ꯔꯒ ꯌꯨꯝꯗ ꯂꯩꯕ꯭ꯔꯣ
ꯌꯨꯝꯗ ꯂꯩꯇꯤꯌꯦ ꯍꯣꯁꯇꯦꯜꯗ ꯂꯩꯌꯦ ꯑꯗꯣ ꯍꯧꯖꯤꯛ ꯍꯧꯖꯤꯛꯇꯤꯀꯣ ꯀꯩꯅꯣꯗ ꯂꯩꯌꯦ ꯎꯝ ꯑꯩꯈꯣꯏꯒꯤ ꯌꯇꯨꯝ ꯀꯥꯄꯝꯗ
ꯎꯝ ꯊꯕꯛ ꯄꯣꯊꯥꯔꯝꯃꯤꯔꯣ
ꯑꯧ ꯁꯨꯝ ꯅꯣꯏꯒ ꯀꯣꯜ ꯋꯥꯔꯤ ꯁꯥꯟꯅꯁꯤꯅꯀꯣ
ꯃꯥꯅꯦ ꯁꯨꯃꯥꯏ ꯁꯨꯝ ꯁꯥꯟꯅꯕꯁꯤꯅ ꯑꯩꯈꯣꯏ ꯃꯁꯦꯟꯁꯨ ꯑꯗꯨꯝ ꯈꯪꯅꯕ ꯍꯦꯟꯒꯠꯂꯦ ꯃꯤꯁꯨ
ꯑꯥ ꯅꯨꯡꯉꯥꯏꯌꯦꯀꯣ ꯃꯤ ꯄꯨꯟꯕꯁꯨ ꯍꯦꯟꯒꯠꯂꯦꯗꯅ
ꯃꯤ ꯄꯨꯨꯟꯕꯁꯨ ꯅꯨꯡ ꯍꯦꯟꯒꯠꯂꯦ ꯅꯨꯡꯉꯥꯏꯔꯤ
ꯋꯥꯈꯜꯁꯨ ꯑꯗꯨꯝ ꯔꯤꯂꯦꯛꯁ ꯇꯧꯊꯣꯛꯄ ꯋꯥꯈꯜ ꯌꯥꯝ ꯅꯨꯡꯉꯥꯏꯇ꯭ꯔꯦ ꯀꯥꯟꯗ ꯁꯤꯅꯥ ꯐꯇꯔꯥ
ꯏꯊꯟꯗ ꯂꯩꯀꯥꯟꯗ ꯋꯥꯈꯜ ꯅꯨꯡꯉꯥꯏꯇꯕꯗꯣ ꯃꯌꯥꯝ ꯁꯨꯝ ꯋꯥꯔꯤ ꯁꯥꯟꯅꯔꯗꯤ ꯅꯨꯡꯉꯥꯏꯗ ꯅꯨꯡꯉꯥꯏꯊꯣꯛꯑꯒ ꯑꯗꯨꯝ ꯁꯤꯅ ꯐꯩ
ꯁꯤꯅ ꯈ ꯐꯩꯗꯅ
ꯎꯝ ꯂꯩꯥꯅꯥ ꯇꯤꯟꯅꯥꯁꯨ ꯆꯦꯜꯂꯣꯏꯗ꯭ꯔꯤꯅꯦ ꯁꯨꯃꯥꯏꯅ ꯇꯧꯔꯗꯤ ꯋꯥꯈꯟꯗꯣ ꯋꯥꯥꯈꯜꯒꯤ ꯂꯥꯏꯅꯥ ꯀꯩꯀꯩ ꯂꯥꯛ ꯍ‌ꯣꯏ
ꯂꯥꯛꯑꯣꯏꯗꯨꯏꯅꯤ ꯍꯥꯏꯗꯤ ꯃꯤꯁꯦ ꯌꯥꯔꯤꯒꯩ ꯀꯣꯛꯁꯦ ꯈꯔ ꯔꯤꯂꯦꯛꯁ ꯑꯣꯏꯍꯜꯂꯒꯀ‌ꯣ ꯀꯨꯜꯗ ꯀꯨꯜ ꯌ‌ꯦꯟ ꯀꯥꯝ ꯀꯥꯝꯗ ꯂꯩꯒꯗꯕꯅꯦꯕ
ꯃꯥꯅꯦ
ꯑꯗꯨꯃꯥꯏ ꯂꯩꯒꯗꯕꯅ‌ꯦ
ꯉꯁꯥꯏꯅꯦ ꯑꯩꯈꯣꯏꯁꯦ ꯆꯥꯛꯆꯥ ꯇꯣꯛꯑꯦꯕ ꯑꯣꯀꯣ ꯑꯗꯨꯒ ꯑꯩꯈꯣꯏ ꯂꯩꯕꯝꯁꯤꯒꯤ ꯃꯅꯤꯡꯗ ꯍꯩꯅꯧ ꯄꯥꯝꯕꯤ ꯃꯌꯥꯝ ꯄꯥꯜꯂꯦꯕ
ꯑ
ꯍꯩꯅꯧꯁꯦ ꯀꯥꯔ ꯀꯥꯔꯒ ꯑꯩꯈꯣꯏ ꯅꯨꯄꯤ ꯑꯣꯏꯔꯁꯨ ꯑꯗꯨꯝ ꯍꯦꯛꯑꯦ ꯑꯃꯨꯟ ꯑꯃꯨꯟꯕ ꯃꯌꯥꯝ ꯌꯥꯎꯔꯒ
ꯑꯌꯥ ꯅꯪ ꯅꯪ ꯅꯕꯨꯛ ꯌꯥꯝ ꯐꯠ
ꯑꯃꯨꯟꯕꯁꯨ ꯄꯥꯜꯂꯦ ꯑꯁꯪꯕꯁꯨ ꯄꯥꯜꯂꯦ ꯂꯥꯛꯑꯣ ꯁꯤꯗ ꯅꯣꯡꯃ ꯆꯥꯁꯦ ꯑꯩ ꯃꯌꯥꯝ ꯍꯦꯛꯑꯝꯒꯦ ꯍꯥꯎꯁꯨ ꯌꯥꯝ ꯍꯥꯎꯋꯦ ꯑꯗꯨꯒ ꯑ ꯁꯤꯗ ꯂꯥꯛꯑꯣ ꯆꯥꯁꯦ ꯑꯩ ꯍꯦꯛꯑꯝꯒꯦ ꯃꯌꯥꯝ ꯑꯃ
ꯍꯣꯏ ꯂꯥꯛꯀꯦ
ꯍ ꯎꯝ ꯇꯤꯟꯁꯨ ꯇꯤꯟꯁꯨ ꯆꯥꯗꯦꯕ ꯍꯥꯎꯋꯦ ꯃꯨꯜꯂꯒ ꯑꯗꯨꯝ ꯀꯩꯊꯦꯜꯒꯨꯝꯕꯗ ꯌꯣꯟꯕꯒꯤ ꯃꯍꯥꯎ ꯑꯃ ꯃꯣꯏꯅ ꯁꯤ ꯃꯣꯏꯒꯤ ꯍꯤꯗꯥꯛ ꯍꯥꯞꯄꯒ ꯌꯣꯟꯕꯗꯣ ꯑꯗꯨꯒꯤ ꯃꯍꯥꯎꯗꯨꯅ ꯐꯠꯇꯕꯤꯗ ꯗꯥꯏꯔꯦꯛ ꯀꯃꯥꯏꯅ ꯍꯥꯏ ꯑꯁꯦꯡꯕ ꯍꯩꯅꯧꯗꯨꯒꯤ ꯃꯍꯥꯎ ꯐꯪꯉꯒ ꯇꯤꯟ ꯀꯩ ꯀꯩ ꯆꯥꯗ ꯈꯣꯠꯇꯕꯤ ꯇꯧꯕꯗꯣ ꯍꯥꯎꯌ‌ꯦ ꯌꯥꯝ
ꯎꯝ ꯌꯨꯝꯒꯤ ꯍꯩꯅꯧꯒ ꯑꯣꯏꯔꯦ ꯌꯝ ꯍꯥꯎꯅꯤ
ꯎꯝ ꯍꯥꯎꯋꯦ ꯃꯌꯥꯝ ꯍꯩ ꯄꯝꯕꯤ ꯃꯌꯥꯝ ꯄꯥꯜꯂꯦꯕ ꯅꯍꯥꯟꯋꯥꯏ ꯃꯤꯅ ꯊꯥꯔꯝꯕ ꯆꯥꯎꯋꯦ ꯌꯥꯝ ꯆꯥꯎꯋꯦ
ꯑꯣ
ꯆꯥꯅꯤꯡꯉꯀꯥꯟꯗ ꯑꯗꯨꯝ ꯍꯦꯛꯑ ꯍꯦꯛꯑꯒ ꯆꯥꯕ ꯑꯗꯨꯒꯤ ꯃꯍꯥꯎꯗꯨꯁꯨ ꯌꯥꯝ ꯅꯩ
ꯎꯝ ꯑꯩꯉ‌ꯣꯟꯗ ꯀꯥꯛꯇꯨꯁ‌ ꯁꯥꯗ‌ꯣꯟ ꯆꯥꯗꯧ ꯃꯥꯜꯂ‌ꯦ ꯑꯩꯗꯤ ꯍꯩꯅꯧꯁꯦ ꯌꯥꯝ ꯄꯥꯝꯖꯩꯌ‌ꯦꯕꯀ‌ꯣ ꯍꯜꯂꯣ ꯍꯜꯂꯣ